ꯇꯧꯔꯝꯃꯤꯅꯦ ꯑꯩꯖꯨ ꯍꯨꯖꯤꯛꯇ ꯍꯦꯛ ꯍꯜꯂꯛꯄꯒ ꯁꯤꯡꯖꯨ ꯑꯈꯣꯏ ꯑꯈꯣꯢ ꯃꯥꯅ ꯁꯤꯡꯖꯨ ꯁꯨꯔꯤꯅꯦꯅ ꯇꯧꯔꯝꯃꯤ ꯑꯗꯨꯗ ꯆꯥꯕ ꯃꯣꯔꯣꯛ ꯁꯥꯕꯅ ꯃꯣꯔꯣꯛ ꯁꯥꯕꯅ ꯑꯗꯣ ꯍꯧꯖꯤꯛꯇ ꯀꯩꯅꯣꯃꯨꯛ ꯆꯥꯥꯁꯜꯂꯤꯅꯤ ꯐꯅꯕꯅ ꯈꯣꯏꯒꯤ ꯀꯩꯅꯣꯗꯣ ꯄꯨꯛ ꯁꯧꯒꯠꯂꯛꯒꯗꯤ ꯀꯤꯌꯦꯅꯀꯣ ꯑꯈꯣꯏ ꯀꯩꯅꯣ ꯄꯨꯛ ꯁꯧꯒꯠꯂꯛꯄꯁꯦ ꯀꯩꯅꯣ ꯆꯥꯕꯁꯨ ꯐꯩꯗꯅ ꯂꯥꯡꯊ꯭ꯔꯩ ꯃꯇꯣꯟꯗꯣ ꯃꯆꯥꯗꯤ ꯆꯥꯁꯟꯒ꯭ꯔꯦ ꯑ ꯁꯥꯔꯤ ꯃꯅꯤꯟ ꯈꯔꯗꯤ ꯂꯩꯔꯤ
ꯅꯪꯅ ꯃꯣꯔꯣꯛ ꯄꯥꯝꯕꯒꯤ ꯆꯥꯡꯁꯤꯗꯤꯀꯣ ꯅꯪ ꯃꯣꯔꯣꯛ ꯌꯥꯝ ꯊꯤꯅ ꯆꯥꯏ ꯍꯥꯏꯕ ꯅꯪꯗꯨ ꯎ ꯃꯣꯔꯣꯛꯀꯁꯨ ꯄꯆꯦꯠꯇ ꯆꯦꯑ ꯆꯥꯏ ꯀꯃꯥꯏꯅ ꯇꯧꯕꯅꯣ ꯍꯥꯛꯆꯥꯡꯅꯣ ꯈꯪꯗꯦ ꯅꯪꯁꯦ
ꯁꯪꯗꯦ ꯄꯥꯝꯃꯦ ꯑꯩꯈꯣꯏ ꯏꯆꯤꯟ ꯏꯅꯥꯎꯖꯦ ꯑꯅꯝꯕꯅ ꯃꯣꯔꯣꯛ ꯂꯣꯏꯅꯃꯛ ꯄꯥꯝꯃꯦ ꯑꯗꯨꯒꯅꯦ ꯑꯇꯩ ꯍꯪꯗꯦ ꯃꯤ ꯌꯥꯝ ꯅꯣꯛꯅꯤꯡꯕ ꯑꯃꯅꯅꯦ ꯁꯨꯝ ꯆꯥꯛ ꯊꯣꯡꯕꯁꯦ ꯑꯩꯈꯣꯏꯅꯍꯦꯛ ꯈꯥꯡꯉꯛꯄꯗ ꯃꯨꯑꯦꯁ ꯉꯥꯔꯥꯎ ꯌꯥꯎꯕ꯭ꯔꯥ ꯑꯗꯨ ꯌꯥꯎꯕ꯭ꯔꯥ ꯍꯪꯉꯣꯏꯗꯣꯏꯅꯦꯕ ꯆꯥꯛ ꯊꯣꯡꯕꯁꯤ ꯏꯟꯖꯥꯡ ꯍꯥꯟꯅ ꯍꯪꯗꯦ ꯑꯩꯈꯣꯏ ꯃꯣꯔꯣꯛ ꯃꯣꯔꯣꯛ ꯃꯦꯕ꯭ꯔꯥꯥꯟ ꯍꯪꯉꯦ ꯍꯥꯏꯕ ꯑꯩꯈꯣꯏꯗꯤ
ꯑꯗꯨꯅꯤ ꯍꯥꯏꯁꯦ ꯎꯃꯣꯔꯣꯛꯇ ꯉꯥꯎꯋꯦꯕ ꯅꯪꯁꯦ ꯀꯃꯥꯏꯅ ꯇꯧꯕꯅꯣ ꯈꯪꯗꯦ ꯑꯗꯨꯝ ꯑꯩꯈꯣꯏ ꯃꯌꯥꯝ ꯆꯥꯃꯤꯟꯅꯔꯁꯨ ꯉꯥꯏꯔꯦ ꯃꯣꯔꯣꯛꯁꯦ ꯅꯪꯅ ꯍꯦꯛꯇ ꯍꯦꯟꯅ ꯆꯥꯗꯣꯏꯒꯤ ꯇꯧꯅꯦꯕ ꯃꯣꯔꯣꯛ ꯌꯥꯝ ꯄꯥꯝꯃꯦꯕ ꯅꯪꯁꯦ ꯁꯥꯗꯦ ꯁꯥꯗꯦꯅ ꯇꯧꯅꯤ ꯑꯩꯈꯣꯏꯅ ꯃꯔꯣꯝꯃ ꯃꯣꯔꯣꯛꯁꯦ ꯆꯥꯕ ꯉꯝꯗꯦꯕ ꯅꯪꯒꯤꯅ ꯑꯃꯨꯛ ꯇꯣꯉꯥꯟꯅ ꯑꯃꯨꯛ ꯂꯧꯔꯒ ꯑꯃꯨꯛ ꯆꯥꯗꯣꯏꯅꯤꯗꯣ ꯑꯗꯩ ꯀꯥꯡꯉꯧꯃꯥꯛꯇ ꯆꯥꯔꯁꯨ ꯃꯣꯔꯣꯛ ꯑꯇꯦꯛꯄꯗꯣ ꯌꯥꯎꯕ꯭ꯔꯥ ꯑꯗꯨ ꯇꯧꯕ꯭ꯔꯥ ꯇꯧꯔ ꯆꯤꯛꯈꯥꯠꯂꯥꯛꯑꯅꯤ ꯑꯃꯨꯛ ꯑꯩꯅ ꯁꯣꯝꯗ ꯅꯪꯒꯤ ꯆꯥꯕꯗꯣ ꯎꯔꯨꯔꯒ ꯑꯩꯅ ꯑꯁ ꯇꯣꯛꯅ ꯍꯥꯎꯅ ꯆꯥꯈ꯭ꯔꯦꯗꯀꯣ ꯑꯩꯅ ꯃꯔꯣꯝꯃ ꯆꯥꯕ ꯍꯩꯇ ꯇꯤꯁꯤꯒꯥꯟꯅ
ꯈꯪꯗꯦ ꯑꯗꯨꯝ ꯄꯥꯝꯃꯦ ꯑꯗꯣ ꯍꯧꯖꯤꯛꯇꯗꯤ ꯑꯃꯨꯛ ꯈꯔꯕꯨ ꯍꯥꯟꯒ꯭ꯔꯦ ꯑꯁ ꯊꯥꯏꯅ ꯑꯩꯈꯣꯏꯅ ꯑꯉꯥꯡ ꯑꯣꯏꯔꯤꯉꯩꯗꯗꯤ ꯑꯩꯈꯣꯏꯒꯤ ꯎꯆꯤ ꯃꯣꯔꯣꯛ ꯍꯥꯏꯕ꯭ꯔꯥ ꯃꯣꯔꯣꯛ ꯃꯁꯤꯡꯒꯥꯅ ꯇꯦꯟꯇꯛ ꯇꯧꯔ ꯌꯥꯝ ꯁꯥꯕ ꯄꯣꯛꯀ ꯁꯧꯒꯠ ꯄꯥꯞ ꯂꯩꯔꯝꯕꯗꯣ ꯌꯥꯝ ꯁꯣꯛꯄ ꯑꯗꯨꯗꯤ ꯑꯝꯇꯥ ꯑꯗꯣ ꯃꯍꯥꯎꯗꯤ ꯌꯥꯝ ꯂꯩꯕꯅꯦꯕ ꯑꯗꯨꯗꯤ ꯌꯥꯝ ꯆꯥꯔꯝꯃꯦ ꯈꯥꯡꯄ ꯑꯗꯣ ꯍꯧꯖꯤꯛꯇꯤ ꯆꯥꯒꯤꯗ꯭ꯔꯦ ꯑꯗꯨꯗꯣ
ꯑꯗꯣ ꯍꯧꯖꯤꯛꯇꯤ ꯎꯕ ꯎꯒꯤꯗ꯭ꯔꯦꯗ ꯑꯩꯈꯣꯏꯗꯥꯁꯨ ꯑꯩꯈꯣꯏꯗꯥ ꯑꯃ ꯈꯣꯏꯗꯥ ꯑꯍꯨꯝ ꯃꯔꯤ ꯁꯨꯕꯗꯣ ꯃꯥꯁꯨ ꯌꯥꯝ ꯄꯥꯝꯃꯦ ꯎꯆꯤ ꯃꯣꯔꯣꯛꯇꯣ ꯃꯣꯔꯣꯛ ꯃꯆꯥ ꯃꯆꯥ ꯃꯆꯥꯗꯣ ꯑꯗꯣ ꯑꯗꯨꯗꯣ ꯄꯥꯟꯕꯁꯨ ꯌꯦꯡꯕ ꯌꯥꯝ ꯅꯨꯡꯉꯥꯏꯕꯅꯦꯕꯀꯣ ꯑꯩꯈꯣꯏꯒꯤ ꯂꯩ ꯑꯣꯏ ꯀꯔꯤ ꯑꯣꯏ ꯑꯩꯈꯣꯏ ꯒꯝꯂꯥꯗꯒ ꯊꯥꯕꯗ ꯌꯥꯝ ꯐꯖꯕꯅꯦꯕ ꯎꯆꯤ ꯃꯣꯔꯣꯛꯇꯣ ꯃꯁꯥ ꯃꯔꯦꯡꯒ ꯐꯥꯜꯂꯒꯀꯣ ꯌꯥꯝ ꯊꯤꯅ ꯄꯥꯟꯕꯅꯦ ꯃꯥꯁꯦ ꯄꯥꯟꯈꯤ ꯇꯥꯔꯗꯤ ꯑꯗ ꯑꯩꯈꯣꯏꯗ ꯍꯧꯖꯤꯛꯀꯤꯗꯨ ꯑꯩꯈꯣꯏ ꯗꯥꯗꯥ ꯗꯣ ꯌꯥꯝ ꯄꯥꯝꯕꯅꯦ ꯃꯥꯖꯨ ꯍꯧꯖꯤꯛꯇꯤ ꯎꯆꯤ ꯃꯣꯔꯣꯛꯇꯣ ꯎꯕ ꯎꯈꯤꯗ꯭ꯔꯦꯅꯦ
ꯎꯝ ꯑꯗꯒꯤ ꯀꯩꯅꯣꯁꯨ ꯇꯧꯋꯦ ꯑ ꯐꯪꯕꯗꯤ ꯐꯪꯉꯦ ꯑꯗꯨꯝ ꯗꯨꯀꯥꯟ ꯑꯆꯧꯕꯁꯤꯡꯗ ꯂꯣꯏ ꯌꯥꯎꯅꯔꯤ ꯑꯗꯨꯒ ꯁ꯭ꯋꯥꯏꯗ ꯑꯩꯈꯣꯏꯒꯤ ꯁꯨꯝ ꯑꯩꯈꯣꯏꯒꯤ ꯂꯩꯔꯥꯛ ꯈꯨꯜꯂꯥꯛꯀꯤ ꯗꯨꯀꯥꯟꯗ ꯌꯨꯝ ꯃꯅꯥꯛꯇ ꯐꯥꯡꯕꯗꯨ ꯑꯗꯨꯝꯕ ꯀꯌꯥ ꯊꯥꯝꯅꯗ꯭ꯔꯦ ꯍꯧꯖꯤꯛꯅ ꯑꯩꯈꯣꯏꯒꯤ ꯃꯩꯇꯩ ꯃꯣꯛꯇꯣ ꯅꯠꯇ꯭ꯔꯒꯅ ꯑꯩꯈꯣꯏ ꯃꯄꯥꯟ ꯂꯥꯝꯒꯤ ꯂꯥꯛꯄ ꯀꯩꯅꯣꯗꯣ ꯃꯣꯔꯣꯛ ꯈꯤꯇꯪ ꯁꯥꯡꯞ ꯇꯧꯔꯒ ꯍꯧꯖꯤꯛ ꯍꯧꯖꯤꯛ ꯆꯥꯅꯔꯤꯕꯗꯣ ꯀꯥꯍꯦꯟꯅꯁꯨ ꯁꯥꯕ ꯅꯠꯇꯕ ꯑꯗꯨꯗꯣ ꯉꯥꯛꯇ ꯉꯥꯏꯔꯦ
ꯎꯝ ꯑꯩꯁꯨ ꯑꯗꯨꯒꯤ ꯀꯥ ꯍꯦꯟ ꯁꯥꯗꯕꯗꯨ ꯉꯥꯛꯇ ꯆꯥꯏꯌꯦ ꯑꯗꯨꯅ ꯍꯦꯟꯅ ꯑꯩꯉꯣꯟꯗ ꯑꯩꯉꯣꯟꯗꯗꯤ ꯄꯥꯝꯖꯕꯗꯣ ꯊꯣꯛꯑꯦꯕꯀꯣ ꯌꯥꯝ ꯁꯥꯕꯗꯨꯗꯤ ꯑꯩꯗꯤ ꯉꯥꯝꯗꯦꯕ ꯆꯥꯕ ꯑꯩꯗꯤ ꯃꯣꯔꯣꯛ ꯑꯃꯒ ꯂꯧꯕꯁꯦ ꯇꯪꯈꯥꯏ ꯑꯃꯈꯥꯛꯇꯅꯦꯕ ꯑꯩ ꯇꯣꯝꯗꯒ ꯆꯥꯕꯗ ꯑꯩꯅ ꯃꯦꯠꯇꯣꯏꯁꯦ ꯑꯗꯒꯤ ꯑꯩꯗꯤ ꯃꯣꯔꯣꯛ ꯃꯔꯨ ꯌꯥꯎꯔꯒ ꯃꯦꯠꯄꯁꯨ ꯃꯦꯠꯇꯦꯕ ꯃꯣꯔꯣꯛ ꯃꯔꯨ ꯀꯩꯀꯥꯁꯨ ꯑꯩ ꯂꯣꯏ ꯂꯧꯊꯣꯛꯇꯣꯏꯅꯦꯕ ꯑꯗꯨꯃꯥꯏꯅ ꯇꯧꯔꯒ ꯃꯦꯠꯂꯥꯒ ꯃꯃꯤꯡꯇꯒꯤ ꯑꯣꯏꯅ ꯆꯥꯕ ꯃꯣꯔꯣꯛꯅꯤꯗ ꯑꯩꯅ ꯆꯥꯏꯖꯤꯗꯤ ꯃꯤ ꯈ꯭ꯋꯥꯏꯗꯒꯤ ꯆꯥꯕꯗꯨ ꯌꯦꯡꯉꯨꯔꯒꯗꯤ ꯃꯤꯅ ꯎꯔꯒꯗꯤ ꯅꯣꯛꯇꯣꯏꯅꯦ ꯑꯩ ꯃꯣꯔꯣꯛꯇꯣ ꯎꯕꯗ꯫
ꯃꯥꯅꯦ ꯑꯗꯒꯤ ꯑꯈꯣꯏ ꯉꯁꯤ ꯄꯔꯤꯈꯥ ꯂꯣꯏꯕꯒꯤ ꯀꯩꯅꯣ ꯑꯥ ꯆꯥꯛ ꯆꯥꯅꯖꯦ ꯍꯥꯏꯅ ꯍꯧꯔꯤꯌꯦ ꯑꯗꯣ ꯑꯈꯣꯏꯅ ꯑꯩꯅ ꯁꯨꯃꯥꯏ ꯍꯥꯏꯔꯥꯝꯕꯅꯦ ꯀꯥꯡ ꯃꯅꯨꯡ ꯀꯥꯡꯖꯦ ꯅꯨꯃꯤꯠ ꯇꯔꯥꯅꯤꯅꯦꯕ ꯁꯨꯞꯅ ꯄꯥꯡꯊꯣꯛꯏꯖꯦ ꯑꯗꯨꯗ ꯑꯌꯨꯛꯀꯤ ꯑꯔꯥꯇꯤ ꯄꯨꯔꯛꯄ ꯎꯁꯣꯞꯀꯤ ꯑꯗꯒꯤ ꯅꯨꯃꯤꯗꯥꯡ ꯋꯥꯏꯔꯝꯒꯤ ꯖꯒꯣꯏ ꯆꯣꯏ ꯇꯦꯞ ꯇꯧꯕꯒꯤ ꯆꯥꯂꯤ ꯁꯥꯕꯒꯤ ꯃꯌꯥꯝꯖꯦ ꯂꯩꯅꯕ ꯌꯥꯎꯕꯅꯤꯅ ꯁꯨꯝ ꯑꯈꯣꯏꯒꯤ ꯄꯨꯡ ꯏꯁꯩ ꯇꯧꯕ ꯉꯥꯛꯇ ꯑꯣꯏꯕꯅꯤꯅ ꯐꯔꯛ ꯇꯥꯅꯔꯛꯄ ꯌꯥꯏ ꯑꯗꯨꯅ ꯑꯈꯣꯏꯒꯤ ꯀꯥꯡ ꯀꯪꯂꯦꯟ ꯍꯥꯏꯇꯔꯦ ꯁꯤꯖꯦ ꯄꯨꯔꯥ ꯂꯣꯏꯔꯕ ꯃꯇꯨꯡꯗ ꯑꯣꯏꯅ ꯄꯨꯜꯂꯖꯤꯅ ꯑꯩꯅ ꯍꯥꯏꯗꯤ ꯍꯥꯏꯗꯣꯛꯑꯝꯃꯦ ꯑꯗꯣ ꯃꯌꯥꯝꯒꯤ ꯃꯣꯠ ꯀꯔꯤ ꯍꯥꯏꯔꯛꯇꯣꯏꯅꯣ ꯈꯪꯗꯦ ꯍꯣꯔꯦꯟ ꯄꯥꯎ ꯐꯥꯎꯅꯔꯦ ꯈꯤꯅꯤ ꯌꯥꯔꯗꯤ ꯐꯅꯤ ꯀꯪꯂꯦꯟ ꯃꯇꯨꯡꯗ
ꯍꯣꯏ ꯅꯪꯉꯣꯟꯗꯗꯤ ꯌꯥꯝꯅ ꯐꯔꯥꯛ ꯇꯥꯕ ꯑꯣꯏꯗꯣꯏꯅꯦ꯫ ꯃꯣꯏꯅ ꯀꯪ ꯃꯅꯨꯡꯗ ꯇꯧꯁꯦ ꯍꯥꯏꯔꯒꯗꯤ ꯅꯪꯒꯤꯗꯤ ꯀꯪ ꯃꯅꯨꯡꯗꯨꯗꯤ ꯅꯪꯒꯤꯗꯤ ꯊꯧꯔꯥꯝ ꯃꯌꯥꯝ ꯄꯔꯦꯡ ꯁꯥꯅ ꯂꯦꯡ ꯂꯩꯈ꯭ꯔꯦꯗꯅꯀꯣ ꯑꯗꯨꯗꯨꯅ ꯑꯗꯨꯝ ꯌꯥꯔꯒꯗꯤ ꯅꯪꯅ ꯑꯗꯨꯝ ꯍꯥꯏꯌꯨ ꯀꯩꯅꯣ ꯑꯩꯒꯤꯗꯤ ꯁꯨꯃꯥꯏꯅ ꯊꯕꯛ ꯊꯧꯔꯝ ꯃꯌꯥꯝ ꯄꯔꯦꯡ ꯂꯦꯡꯉ ꯂꯩꯒꯔꯦ ꯀꯥꯡ ꯃꯅꯨꯡꯗꯨꯗꯤ ꯑꯗꯨꯗꯨꯅ ꯀꯥꯡ ꯍꯦꯛ ꯂꯣꯏꯕꯒ ꯀꯥꯡ ꯂꯣꯏꯕꯒ ꯅꯣꯉꯥꯟꯕꯒ ꯑꯣꯏꯔꯁꯨ ꯌꯥꯔꯦ꯫ ꯑꯗꯩ ꯃꯌꯥꯝꯒꯤ ꯈꯔ ꯃꯌꯥꯝꯒꯤꯗꯨ ꯁꯨꯇꯤ ꯀꯩꯀꯥ ꯐꯪꯕ ꯆꯠꯊꯣꯛꯅꯔꯣꯏꯗꯕꯒꯤ ꯃꯇꯝ ꯑꯃ ꯌꯦꯡꯅꯔꯒ ꯑꯗꯨꯃꯥꯏꯅ ꯁꯤꯜꯂꯁꯦꯅ ꯑꯗꯨꯃꯥꯏꯅ ꯇꯧꯔꯒ ꯋꯥꯔꯤꯗꯣ ꯁꯥꯟꯅ ꯊꯣꯛꯑꯣ ꯅꯪꯉꯣꯟꯗ ꯐꯔꯛ ꯇꯥꯒꯗꯕ ꯂꯩꯔꯗꯤ꯫ ꯅꯠꯇ꯭ꯔꯒ ꯅꯪ ꯌꯥꯎ ꯅꯪ ꯌꯥꯎꯔꯔꯣꯏꯒꯦ ꯍꯥꯏꯕ ꯑꯃ꯫ ꯐꯔꯛ ꯇꯥꯗꯧ ꯂꯩ ꯅꯪꯒꯤ ꯅꯪꯒꯤ ꯆꯠꯇꯧꯕ ꯊꯧꯔꯝꯗꯨꯅꯗꯤ ꯍꯦꯟꯅ ꯂꯨꯏꯗꯅꯀꯣ꯫ ꯗꯨꯏꯒꯤ ꯋꯥꯅꯤꯗꯥ
ꯑꯗꯩ ꯀꯩꯅꯣꯁꯨꯅꯦ ꯑꯗꯨꯝ ꯃꯥꯟꯅꯅꯤ ꯍꯥꯏꯕꯗꯤ ꯃꯣꯏꯖꯨ ꯑꯈꯣꯏ ꯑꯩꯒ ꯁꯤꯟꯐꯝ ꯃꯥꯟꯅꯕꯅꯤꯅ ꯃꯣꯏꯖꯨ ꯑꯗꯨꯝ ꯑ ꯆꯤꯟꯗꯣꯏꯅꯦꯕ ꯅꯨꯄꯥꯒꯩꯗꯤ ꯑꯗꯣ ꯅꯨꯄꯤꯒꯩꯗꯤ ꯀꯥꯡ ꯀꯥꯡ ꯃꯅꯨꯡꯖꯦ ꯑ ꯏꯁꯩ ꯆꯠꯂꯒꯁꯨ ꯃꯣꯏꯒ ꯑꯩꯈꯣꯏꯒ ꯆꯠꯄ ꯃꯥꯟꯅꯗꯦ ꯅꯨꯄꯥꯅ ꯑꯃꯨꯛ ꯍꯦꯜꯂꯦꯕ꯫ ꯑꯗꯣ ꯍꯈꯣꯏꯁꯨ ꯆꯠꯂꯤ ꯆꯠꯄꯕꯨꯗꯤ ꯑꯗꯣ ꯃꯣꯏ ꯍꯟꯗꯛ ꯑꯅꯝꯕ ꯑꯩꯈꯣꯏꯒꯤ ꯀ꯭ꯂꯥꯁꯀꯤ ꯑꯣꯏꯅꯗꯤ ꯍꯟꯗꯛ ꯑꯈꯣꯏ ꯅꯨꯄꯥ ꯀꯥꯡꯕꯨꯅ ꯍꯦꯜꯂꯅꯤ ꯅꯨꯄꯤꯗꯩꯗꯤ ꯑꯗꯨꯅ ꯎꯝ ꯀꯩꯅꯣ ꯇꯧꯗꯗꯤ ꯃꯥꯜꯂꯦ ꯑꯈꯣꯏ ꯀꯥꯡꯖꯦ ꯀꯂꯦꯟꯖꯦ ꯄꯨꯔꯥ ꯂꯣꯏꯔ ꯃꯇꯨꯡꯗ ꯑꯣꯏꯅ ꯄꯨꯟꯒꯗꯧꯕ ꯃꯥꯜꯂꯦ ꯑꯗꯩ ꯉꯁꯥꯏꯖꯨ ꯄꯩꯈꯥ ꯇꯧꯔꯤꯉꯩꯗ ꯏꯃꯥꯟꯅꯕ ꯑꯃꯖꯨ ꯆꯦꯟꯒꯔꯦ ꯔꯦꯀꯣꯔꯗꯤꯡ ꯅꯝꯗꯧꯕ ꯂꯩ ꯉꯁꯤꯖꯦ ꯃꯥꯖꯦ ꯍꯥꯟꯅ ꯄꯩꯈꯥꯖꯦ ꯖꯔ ꯆꯪꯉꯦ ꯃꯔꯥꯡ ꯃꯔꯥꯡ ꯃꯔꯥꯡ ꯃꯔꯥꯡ ꯑꯗꯨꯒ ꯆꯦꯟꯒ꯭ꯔꯦ꯫ ꯑꯗꯨꯃꯥꯏꯅ ꯈꯔ ꯌꯥꯎꯋꯦ ꯉꯁꯤꯁꯦ ꯏꯃꯥꯟꯅꯕ ꯈꯔꯖꯤꯡꯖꯨ꯫ ꯈꯤꯇꯪ ꯑꯈꯣꯏꯒꯤ ꯊꯥꯀꯠꯄ ꯍꯥꯏꯒꯗ꯭ꯔꯥ ꯑꯇꯣꯞꯄ ꯑꯣꯖꯥꯅ ꯑꯦꯛꯖꯥꯝ ꯄꯔꯤꯈꯥ ꯂꯧꯕ ꯂꯥꯛꯄꯗ ꯁꯨꯝ ꯄꯥꯈꯠꯄꯗꯣ ꯑꯗꯨꯒꯤ ꯑꯗꯨꯝ ꯃꯤ ꯈꯨꯗꯤꯡꯃꯛ ꯂꯣꯏꯅꯃꯛ ꯍꯥꯏꯌꯦ ꯈꯔ ꯈꯔ ꯁꯣꯏꯒꯦ ꯁꯣꯏꯒꯦ ꯁꯣꯏꯒꯦ ꯇꯧꯕꯁꯨ ꯑꯗꯨꯝ ꯌꯥꯎꯅꯩꯌꯦꯅ꯫ ꯑꯗꯨꯕꯨ ꯑꯗꯨꯝ ꯄꯥꯁꯇꯤ ꯂꯣꯏ ꯇꯧꯔꯛꯀꯅꯤꯗ ꯑꯗꯨꯝ ꯍꯥꯏꯕꯗꯤ ꯑꯈꯣꯏꯅ ꯁꯛꯑꯝꯃꯤꯕ ꯑꯗꯩ ꯄꯨꯡ ꯌꯩꯔꯝꯃꯤꯕ ꯃꯌꯥꯝꯗꯣ ꯑꯗꯨꯝ ꯀꯩ ꯍꯥꯏꯅꯤ ꯄꯥꯁꯃꯥꯛ ꯀꯥꯏꯗꯨꯗꯤ ꯂꯩꯍꯧꯔꯦꯕ ꯑꯗꯨꯒ ꯁꯨꯝ ꯑꯈꯣꯏꯅ ꯄꯥꯝꯕꯩꯁꯤꯅ ꯌꯥꯝ ꯍꯦꯛ ꯃꯥꯛ ꯌꯥꯝ ꯋꯥꯡꯅ ꯐꯪꯕꯗꯣ ꯋꯥꯡꯅ ꯐꯪꯕꯗꯤ ꯑꯩꯈꯣꯏꯅ ꯑꯗꯨꯝ ꯈꯪꯉꯦ ꯃꯤ ꯃꯣꯏ ꯑꯅꯤ ꯑꯍꯨꯝꯃꯨꯛꯇꯤ ꯌꯥꯍꯧꯔꯦ ꯐꯖꯅ ꯑꯗꯨꯝ ꯇꯧꯔꯝꯕ ꯍꯥꯏꯇꯥꯔꯦ ꯑꯗꯨꯃꯥꯏ ꯇꯧꯋꯦ꯫
ꯐꯔꯦ ꯐꯔꯦ ꯅꯪ ꯅꯨꯡꯉꯥꯏ ꯍꯥꯏꯕꯗꯣ ꯇꯥꯕꯗꯣ ꯑꯈꯣꯏꯖꯨ ꯍꯔꯥꯎꯋꯦ ꯍꯥꯏꯕꯗꯤ ꯃꯊꯪ ꯍꯟꯗꯛꯀꯤꯖꯤꯗ ꯑꯃꯨꯛ ꯅꯣꯏ ꯉꯝꯍꯧꯗ꯭ꯔꯒꯗꯤ ꯃꯊꯪ ꯊꯥꯕ ꯍꯥꯏꯅ ꯑꯃꯨꯛ ꯆꯍꯤ ꯑꯃꯃꯨꯛ ꯃꯥꯡꯗꯣꯏꯅꯤꯗꯅꯀꯣ꯫ ꯑꯗꯨꯅ ꯆꯍꯤꯗꯣ ꯃꯥꯡꯗ꯭ꯔꯒ ꯂꯣꯏꯔꯦꯁꯦ ꯐꯔꯕꯅꯤ ꯅꯪꯅ ꯉꯝꯅꯕ ꯍꯣꯠꯅꯍꯧꯔꯤꯗꯣ꯫
ꯃꯥꯅꯦ ꯁꯕꯖꯦꯛ ꯑꯃꯗ ꯑꯗꯨꯃꯥꯏꯅ ꯑꯃꯨꯛ ꯁꯣꯏꯔꯛꯑꯒꯗꯤ ꯕꯦꯛ ꯆꯥꯗꯣꯏꯅꯦ ꯑꯃꯨꯛ ꯀꯩꯅꯣ ꯇꯧꯖꯔꯒꯁꯨ ꯂꯥꯟꯊꯣꯛꯑꯣꯏꯗꯣꯏꯅꯦ ꯃꯊꯪꯒꯤ ꯃꯔꯣꯟ ꯑꯦꯝ ꯑꯦ ꯇꯝꯃꯛꯄ ꯂꯣꯏꯔꯛꯄ ꯀꯥꯡꯕꯨ ꯑꯃꯨꯛ ꯉꯥꯏꯗꯣꯏꯅꯦ ꯑꯗꯨꯃꯥꯏꯅ ꯂꯩꯈ꯭ꯔꯦ ꯑꯗꯣ ꯅꯨꯃꯤꯗꯥꯡꯒꯤꯗꯤ ꯀꯔꯤ ꯀꯔꯤ ꯊꯣꯡꯕꯒꯤ ꯀꯩꯅꯣ ꯂꯩꯒꯦ ꯁꯨꯝ ꯄ꯭ꯂꯥꯟ ꯊꯣꯡꯅꯤ ꯈꯟꯒꯦ
ꯅꯨꯡꯗꯥꯡꯒꯤ ꯊꯣꯡꯕꯒꯤ ꯀꯩꯅꯣꯁꯤ ꯑꯇꯣꯞꯄ ꯍꯧꯖꯤꯛꯀꯤ ꯑꯣꯏꯅꯗꯤ ꯀꯔꯤꯝꯇ ꯈꯪꯗꯦ ꯏꯟꯖꯥꯡꯕꯨꯗꯤ ꯊꯣꯡꯅꯤꯡꯉꯥꯏꯕꯨꯗꯤ ꯐꯅꯌꯥꯝ ꯂꯩꯔꯕꯅꯤ ꯉꯔꯥꯡꯁꯨ ꯉꯔꯥꯡꯁꯨ ꯗꯨꯀꯥꯟꯗꯒꯤ ꯊꯥꯎ ꯂꯧ ꯆꯠꯄꯗ ꯑꯩꯈꯣꯏ ꯇꯦꯝꯃꯩꯅ ꯂꯧ ꯆꯠꯈꯤꯕꯅꯦꯕ ꯊꯥꯎꯗꯣ ꯑꯗ ꯃꯥ ꯃꯇꯣꯟꯗ ꯄꯨꯔꯛꯄꯗ ꯂꯨꯝꯕꯅꯤꯅ ꯊꯥꯎ ꯄꯦꯀꯦꯠ ꯇꯔꯥ ꯄꯨꯔꯛꯇꯣꯏꯅꯤꯅ ꯑꯩꯅ ꯑꯃꯨꯛ ꯑꯣꯛꯄ ꯆꯠꯄꯤꯔꯦ ꯑꯣꯛꯄ ꯆꯠꯄꯗꯨꯗ ꯃꯥ ꯑꯩꯅ ꯊꯥꯎꯗꯣ ꯄꯥꯏꯔꯛꯑꯕꯅꯤꯅ ꯃꯥꯅ ꯑꯃꯨꯛ ꯗꯨꯀꯥꯟꯗꯒꯤ ꯍꯋꯥꯏ ꯆꯦꯡꯋꯥꯏ ꯑꯗꯒꯤ ꯃꯅꯥ ꯃꯁꯤꯡ ꯀꯔꯤ ꯀꯔꯥ ꯃꯌꯥꯝ ꯑꯃꯨꯛ ꯂꯩꯔꯑꯦ ꯑꯗꯨꯗꯨꯅ ꯑꯗꯨꯝ ꯍꯤꯟꯖꯥꯡ ꯊꯣꯡꯅꯤꯡꯉꯥꯏꯗꯤ ꯃꯌꯥꯝ ꯂꯩꯌꯦꯕ ꯑꯗꯨꯝ ꯑꯔꯩ ꯑꯔꯩꯕ ꯑꯗꯨꯝ ꯊꯣꯡꯖꯤꯜꯂꯒ ꯆꯥꯔꯗꯧ ꯉꯥꯏꯔꯦꯗ ꯑꯩꯗꯤ ꯍꯧꯖꯤꯛꯁꯦ ꯁꯥꯎꯒ꯭ꯔꯤ ꯊꯣꯡꯉ ꯄꯥꯛꯅꯝ ꯅꯝꯃꯒ ꯑꯃꯨꯛ ꯌꯥꯝ ꯀꯟ ꯆꯥꯅꯤꯡꯉꯦ ꯌꯥꯏꯉꯪꯂꯥꯗꯣ ꯉꯍꯥꯟ ꯑꯩꯈꯣꯏ ꯑꯩꯅ ꯄꯥꯝꯕꯤ ꯑꯅꯤ ꯑꯍꯨꯝ ꯍꯧꯔꯤꯕꯀꯣ ꯑꯗꯨꯏꯗꯣ ꯃꯉꯥꯗꯁꯨ ꯁꯨꯝ ꯂꯤꯔꯛꯑꯦꯅ ꯑꯗꯨꯨꯝ ꯑꯗꯨꯅ ꯀꯪꯍꯜꯂꯒ ꯊꯝꯃꯧꯔꯁꯨ ꯑꯗꯨꯝ ꯌꯥꯏꯗꯅ ꯁꯨꯝ ꯄꯥꯜꯍꯜꯂ ꯊꯝꯗꯣꯏ ꯁꯔꯨꯛꯄꯨꯗꯤ ꯅꯪꯍꯥꯟꯗꯣ ꯃꯅꯥꯗꯣ ꯃꯉꯥ ꯇꯔꯨꯛꯇ ꯀꯛꯑꯒ ꯊꯝꯃꯕꯅꯦ ꯀꯥꯡꯕꯨ ꯀꯥꯉꯥꯕꯅꯦ ꯑꯗꯨ ꯂꯩꯕꯅꯤꯅ ꯍꯣꯔꯦꯟꯗꯣ ꯑꯗꯨꯃꯥꯏꯅ ꯅꯄꯥꯛꯄꯤ ꯈꯔ ꯂꯩꯔꯒ ꯄꯅꯝ ꯅꯝꯕ ꯆꯥꯅꯤꯡꯉꯤ ꯑꯩꯒꯤ ꯀꯪꯍꯗꯣ ꯂꯦꯟꯊꯠꯄ ꯄꯥꯝꯃꯨꯏꯕꯀꯣ ꯅꯨꯡꯇꯤꯒꯤ ꯀꯥꯡꯁꯣꯏ ꯁꯥꯔꯛꯄ ꯑꯗꯒꯤ ꯁꯧꯒꯤ ꯇꯣꯏꯅ ꯆꯥꯔꯛꯄ ꯃꯇꯝꯗꯗꯤ ꯁꯧꯒꯔꯤ ꯊꯣꯡꯕꯗꯗꯤ ꯅꯄꯥꯛꯄꯤꯒꯨꯝꯄ ꯍꯥꯞꯇ꯭ꯔꯗꯤ ꯍꯥꯎꯇꯦꯗꯅꯀꯣ ꯑꯗꯨꯒꯤ ꯁꯨꯝ ꯑꯗꯨꯗꯒꯤ ꯂꯦꯟꯊꯠꯂꯒ ꯄꯥꯛꯅꯥꯝ ꯅꯥꯝꯊꯣꯛꯈꯤ ꯇꯦꯕ ꯍꯥꯏꯗꯨꯗꯤ ꯑꯃꯨꯛ ꯆꯣꯡꯔꯛꯅꯕ ꯍꯣꯠꯅꯕꯗꯁꯨ ꯀꯨꯏꯅ ꯆꯪꯉꯤꯗꯅꯀꯣ ꯑꯗꯨ ꯑꯩꯅ ꯄꯥꯝꯃꯨꯕꯅꯤꯅꯅꯦ ꯂꯩꯔ ꯂꯩꯔꯒ ꯑꯣꯏꯅ ꯆꯥꯏꯕ ꯄꯥꯛꯅꯝꯒꯨꯝꯕ ꯇꯧꯕ ꯃꯇꯝꯗꯗꯤ
ꯎꯝ ꯑꯗꯒꯤ ꯑꯩꯗꯤ ꯀꯩꯅꯣꯁꯨ ꯇꯧꯋꯦ ꯑ ꯀꯩ ꯍꯥꯢꯕ ꯑꯈꯣꯢꯒꯤ ꯎꯝ ꯀꯩꯕ ꯍꯧꯖꯤꯛꯀꯤ ꯆꯥꯕꯗ ꯀꯩꯅꯣꯁꯦ ꯀꯥꯎꯋꯦꯅꯦ ꯏꯔꯣꯝꯕꯒꯤ ꯀꯩꯅꯣꯗꯣ ꯌꯥꯝ ꯑꯩꯈꯣꯏ ꯏꯔꯣꯝꯕ ꯍꯥꯏꯌꯦ ꯑꯩꯅ ꯑꯣꯟꯅ ꯇꯩꯅ ꯍꯥꯏꯈ꯭ꯔꯦ ꯅꯪꯅ ꯁꯧꯒ꯭ꯔꯤ ꯄꯜꯂꯛꯄꯗꯨꯗ ꯀꯩꯅꯣ ꯅꯤꯡꯁꯤꯡꯉꯛꯏꯕ ꯈꯥꯃꯦꯟ ꯑꯁꯤꯟꯕꯁꯦ ꯑꯩꯗꯤ ꯈꯥꯃꯦꯟ ꯑꯁꯤꯟꯕ ꯀꯥꯡꯁꯣꯏꯒꯨꯝꯕꯁꯦ ꯌꯥꯝ ꯆꯅꯤꯡꯉꯦꯕꯀꯣ ꯃꯆꯨꯒ ꯈꯔ ꯉꯥꯡꯂꯛꯄ ꯇꯧꯕꯗꯣ ꯃꯁꯥꯏ ꯃꯆꯨꯅꯒ ꯇꯧꯔꯒ ꯑꯗꯩ ꯃꯣꯔꯣꯛ ꯃꯆꯨ ꯍꯥꯞꯄ ꯉꯥꯡꯕꯁꯨ ꯂꯩ ꯑꯗꯣ ꯈꯥꯃꯦꯟ ꯁꯦꯝꯕꯗꯤ ꯑꯩꯅ ꯌꯥꯝ ꯄꯥꯝꯖꯕ ꯑꯣꯏ
ꯐꯥꯃꯦꯟ ꯑꯁꯤꯟꯕꯁꯨ ꯃꯌꯥꯝ ꯂꯩ ꯑꯗꯒꯤ ꯀꯩꯅꯣꯁꯨ ꯂꯩ ꯁꯣꯏꯕꯨꯝꯁꯨ ꯂꯩ ꯁꯣꯢꯕꯨꯝ ꯅꯍꯥꯟ ꯃꯃꯥꯡꯗꯣ ꯎꯝ ꯀꯩ ꯂꯝꯗꯅ ꯆꯠꯂꯨꯗꯣ ꯀꯥꯎꯈ꯭ꯔꯦ ꯑꯗꯨ ꯂꯩꯔꯛꯄꯅꯤ ꯎꯝ ꯎꯝ ꯑꯗꯨꯗ ꯂꯩꯔꯛꯄꯗꯣ ꯇꯪꯈꯥꯏ ꯑꯃ ꯆꯥꯈ꯭ꯔꯦ ꯇꯪꯈꯥꯏ ꯑꯃ ꯂꯩꯔꯤ ꯑꯩꯈꯣꯏ ꯁꯣꯏꯕꯨꯝ ꯄꯤꯀꯦꯠꯇꯣꯝꯅ ꯑꯗꯨꯝ ꯑꯩꯈꯣꯏ ꯄꯨꯂꯞ ꯅꯣꯡꯃꯗ ꯆꯥꯕ ꯉꯝꯗꯦꯕ ꯑꯗꯨꯗꯨ ꯂꯩ ꯑꯉꯥꯡꯈꯩ ꯁꯧ ꯌꯥꯝ ꯄꯥꯝꯃꯤ ꯍꯣꯔꯦꯟꯅ ꯁꯣꯢꯕꯨꯝꯒ ꯏꯔꯣꯟꯕꯤꯒ ꯆꯥꯛ ꯆꯥ ꯔꯝ ꯗꯥꯢꯖꯦ ꯎꯝ
ꯑꯩꯈꯣꯏ ꯔꯣꯢꯗꯁꯨ ꯇꯧꯋꯦ ꯄꯤꯛꯀꯦꯠꯁꯦ ꯃꯆꯥ ꯃꯆꯥ ꯁꯥꯔ ꯌꯣꯜꯂꯤ ꯄꯋꯥꯒꯤ ꯑꯗꯩ ꯀꯦꯖꯤꯈꯥꯏꯒꯤ ꯀꯦꯖꯤꯒꯤ ꯑꯗꯨꯃꯥꯏꯅ ꯌꯣꯜꯂꯦ ꯑꯗꯨꯒ ꯑꯩꯈꯣꯏꯒꯤ ꯁꯣꯏꯕꯨꯝ ꯌꯝ ꯆꯥꯅꯤꯡꯉꯛꯄꯗꯤ ꯑꯩꯈꯣꯏꯅ ꯁꯨꯝ ꯀꯣꯏꯕ ꯆꯠꯂꯨꯕ ꯅꯠꯇ꯭ꯔꯒ ꯊꯕꯛ ꯑꯃ ꯆꯠꯂꯨꯕꯗ ꯂꯩꯔꯛꯄꯅ ꯃꯈꯜ ꯑꯃ ꯑꯣꯏ ꯑꯣꯏꯔꯦ ꯑꯗꯨꯅ ꯅꯠꯇ꯭ꯔꯥꯒꯁꯨ ꯌꯥꯝ ꯅꯛꯅ ꯐꯪꯕ ꯑꯃ ꯂꯩꯌꯦ ꯍꯥꯏꯕꯗꯤ ꯑꯩꯈꯣꯏꯔꯣꯝꯗ ꯁꯣꯏꯕꯨꯝ ꯀꯔꯕꯥꯔ ꯇꯧꯕ ꯁꫭꯏꯕꯨꯝ ꯌꯣꯟꯕ ꯑꯃ ꯂꯩꯌꯦ ꯕꯖꯥꯔꯗ ꯃꯥꯁꯦ ꯌꯥꯝ ꯆꯥꯎꯅ ꯇꯧꯕ ꯃꯌꯨꯝꯗꯁꯨ ꯊꯝꯕꯀꯣ ꯑꯗꯨꯅ ꯑꯁ ꯑꯗꯨꯅ ꯑꯍꯣꯡ ꯑꯁꯥꯎꯁꯨ ꯐꯪꯉꯦ ꯑꯗꯨ ꯀꯩꯅꯣꯁꯨ ꯇꯧꯋꯦ ꯍꯧꯖꯤꯛꯇꯤ ꯈꯔ ꯑꯍꯥꯜ ꯑꯣꯏꯁꯜꯂꯦ ꯃꯤꯗꯣ ꯑꯗꯨꯒ ꯃꯥꯁꯤꯅ ꯀꯩꯗꯧꯋꯤ ꯃꯁꯥꯕꯨꯗꯤ ꯅꯥꯟꯖꯩꯅꯦꯕ ꯁꯨꯝ ꯁꯣꯏꯕꯨꯝꯗꯨꯒ ꯑꯗꯨꯝ ꯑꯌꯨꯛꯇꯩ ꯅꯣꯡꯉꯥꯟꯗꯩ ꯅꯨꯃꯤꯠꯇꯐꯥꯎ ꯂꯣꯏꯅꯔꯥꯕꯅꯦꯕ ꯌꯣꯟ ꯈꯣꯠꯄ ꯃꯇꯥꯞ ꯃꯇꯥꯞ ꯊꯥꯝꯖꯤꯟꯈꯤ ꯃꯥ ꯆꯥꯈꯤꯕꯁꯤ ꯋꯡ ꯂꯥꯎꯅ ꯀꯩꯝ ꯌꯥꯎꯗ꯭ꯔꯥ ꯁꯣꯏꯕꯨꯝ ꯃꯅꯝ ꯅꯝꯖꯥꯠꯅꯤ
ꯑ ꯑꯗꯨꯕꯨꯗꯤ ꯃꯤꯂꯣꯢ ꯍꯥꯏꯅꯩꯅꯤ ꯀꯣꯏꯅꫭ ꯉꯥꯔꯤꯅꯝꯕ ꯏꯃꯨꯡꯒꯤ ꯃꯤꯁꯨ ꯉꯥꯔꯤ ꯃꯅꯝ ꯅꯃꯥ ꯕꯣꯏꯗ ꯅꯝꯃꯕꯣꯏꯗ ꯅꯤꯡꯖꯕꯗꯣ ꯃꯁꯥꯅ ꯑꯗꯨꯅ ꯆꯠꯊꯣꯛꯄꯗꯁꯨ ꯃꯁꯥꯁꯦ ꯀꯩ ꯍꯥꯏꯅꯤ ꯊꯥꯖꯗꯕꯗꯣ ꯃꯁꯥꯁꯦ ꯃꯅꯥ ꯐꯅꯌꯥꯝ ꯅꯥꯟꯅ ꯆꯠꯂꯒꯁꯨ ꯃꯥꯁꯦ ꯉꯥꯔꯤ ꯃꯅꯝ ꯅꯝꯃꯥꯝꯗꯣꯢꯗ ꯃꯥꯟꯕꯩ ꯋꯥꯈꯜ ꯑꯃ ꯆꯦꯟꯕꯗꯣ ꯑꯗꯨꯃꯥꯏꯅ ꯍꯥꯏꯅꯤꯡꯏꯕ ꯉꯥꯔꯤ ꯅꯝꯕ ꯀꯥꯡꯕꯨꯒꯤꯁꯨ ꯑꯗꯨꯅ ꯃꯥꯁꯨ ꯁꯣꯏꯕꯨꯝ ꯌꫭꯟꯕꯗꯨꯗ ꯑꯗꯨ ꯁꯣꯢꯕꯨꯝ ꯅꯝ ꯅꯝ ꯅꯝꯃꯥ ꯆꯠꯂꯤꯗꫭ ꯑꯗꯨꯒꯤꯗꯤ ꯁꯤꯗꯤ ꯃꯥꯒꯤ ꯃꯥꯒꯤ ꯇꯧꯔꯤꯕ ꯁꯤꯟꯐꯝꯗꯨꯒꯤ ꯃꯈꯥ ꯄꯣꯜꯂꯤꯗ ꯍꯥꯏꯇꯥꯔꯦ
ꯎꯝ ꯃꯥ ꯑꯩꯁꯦ ꯀꯩꯅꯣꯁꯨ ꯇꯧꯋꯦ ꯉꯁꯥꯏ ꯄꯩꯈꯥ ꯊꯥꯕ ꯆꯠꯂꯝꯗꯥꯏꯁꯨ ꯅꯣꯡꯁꯨ ꯅꯪꯕ ꯑꯗꯥꯒꯤ ꯍꯧꯖꯤꯛ ꯍꯜꯂꯛꯄꯗꯅ ꯑꯃꯨꯛ ꯀꯩꯗꯧꯒꯦꯁꯤꯗꯅꯦ ꯑꯍꯥꯥꯟꯕꯗꯤ ꯀꯩꯁꯨ ꯇꯧꯗ꯭ꯔꯦ ꯑꯗꯨꯒ ꯑꯩ ꯔꯦꯟꯀꯣꯠꯇꯣ ꯏꯁꯤꯡ ꯆꯣꯠꯂꯝꯕꯒꯤ ꯈꯤꯇꯪꯗꯤ ꯑꯃꯨꯛ ꯆꯣꯠꯂꯦ ꯑꯩꯅ ꯃꯄꯥꯟꯗ ꯑꯃꯨꯛꯄꯨ ꯒꯥꯔꯤ ꯃꯅꯨꯡ ꯍꯥꯞꯆꯤꯟꯗ꯭ꯔꯦ ꯑꯗꯨꯒ
ꯂꯝꯄꯥꯛꯇꯨꯅꯅꯦ ꯍꯦꯛꯇ ꯏꯁꯤꯡ ꯆꯟꯐꯝ ꯂꯩꯇꯗꯅ ꯀꯩꯅꯣ ꯇꯧꯕꯒꯤ ꯒꯥꯔꯤ ꯃꯌꯥꯝ ꯊꯧꯖꯜꯂꯛꯄꯒꯤ ꯑꯁ ꯂꯩꯕꯥꯛꯇꯣ ꯂꯣꯛ ꯂꯣꯛ ꯂꯣꯛ ꯂꯣꯛ ꯂꯥꯎꯔ ꯀꯥꯟꯗꯅꯦ ꯑꯩꯗꯤ ꯐꯩꯖꯣꯝ ꯁꯦꯠꯂꯒ ꯆꯠꯂꯤꯅꯦꯕꯀꯣ ꯑꯗꯣ ꯐꯩꯖꯣꯝꯁꯦ ꯀꯩꯁꯨꯝꯗ ꯇꯧ ꯏꯐ ꯐꯕ ꯐꯩꯖꯣꯝꯁꯦ ꯂꯩꯈꯣꯝꯗ ꯊꯣꯛꯑꯕꯅꯤꯅ ꯎꯝ ꯏꯁꯤꯡ ꯀꯥꯞꯁꯟꯕꯒꯤ ꯇꯥꯏꯞꯇ ꯂꯩ ꯈꯣꯝ ꯂꯩꯅꯥꯝ ꯃꯔꯛꯇꯗꯥ ꯑꯃꯨꯛ ꯁꯨꯗ꯭ꯔꯥꯗꯤ ꯁꯨꯡ ꯌꯥ ꯌꯥꯔꯣꯏ ꯑꯩ ꯑꯗꯨ ꯀꯥꯎꯕꯨ ꯀꯥꯎꯋꯦ ꯉꯥꯏꯍꯥꯛ ꯂꯩꯔꯒ ꯑꯝꯇ ꯏꯁꯤꯡ ꯑꯆꯝꯕꯇ ꯇꯤꯡꯖꯟ ꯇꯥꯔꯦ ꯀꯨꯏꯅ ꯊꯝꯈꯤ ꯇꯥꯔꯗꯤ ꯀꯣꯛꯄꯁꯨ ꯋꯥꯏ ꯍꯥꯏꯕ
ꯍꯣꯏ ꯍꯥꯟꯅ ꯇꯤꯡꯁꯤꯜꯍꯧꯋꯣ ꯑꯗꯨꯒ ꯂꯩꯈꯣꯝ ꯂꯩꯅꯥꯡꯗꯣ ꯑꯗꯨꯝ ꯀꯣꯛꯈꯤꯅꯕ ꯅꯪ ꯑꯗꯨꯒ ꯍꯌꯦꯡ ꯑꯗꯨꯝ ꯁꯨꯗꯣꯛꯑꯁꯨ ꯌꯥꯏꯅ ꯅꯪ ꯉꯁꯤ ꯁꯪꯗ꯭ꯔꯥꯒꯁꯨ
ꯎꯝ ꯑꯗꯥꯒꯤ ꯀꯥꯡ ꯃꯅꯨꯡꯗ ꯁꯦꯠꯅꯅꯕ ꯐꯤꯔꯣꯜ ꯑꯩꯅ ꯍꯧꯖꯤꯛ ꯇꯧꯗꯣꯏꯁꯤ ꯐꯩꯖꯣꯝ ꯑꯥ ꯐꯩꯖꯣꯝꯁꯦ ꯑꯍꯨꯝ ꯐꯩꯖꯣꯝ ꯃꯔꯤ ꯌꯥꯝ ꯃꯌꯥꯝꯅꯁꯨ ꯅꯨꯡꯉꯥꯏꯇꯦ ꯑꯗꯨꯝ ꯐꯩꯖꯣꯝꯁꯦ ꯑꯍꯨꯝ ꯅꯠꯇ꯭ꯔꯒ ꯃꯔꯤꯒꯨꯝꯕꯗꯤ ꯍꯧꯖꯤꯛ ꯍꯌꯦꯡꯁꯦ ꯐꯖꯅꯥ ꯈꯔ ꯁꯨꯗꯣꯛꯍꯧꯔꯒꯦ ꯑꯗꯨꯒ ꯐꯨꯔꯤꯠ ꯑꯩꯈꯣꯏꯒꯤ ꯃꯀꯛ ꯃꯀꯛ ꯑꯁꯥꯡꯕ ꯅꯠꯇꯕ ꯑꯗꯨ ꯈꯔꯒ ꯑꯁꯥꯡꯕ ꯑꯃꯅꯤꯒ ꯁꯨꯗꯣꯛꯍꯧꯔꯒꯦ ꯅꯣꯡꯃꯥꯒꯤ ꯍꯥꯏꯕꯗꯤ ꯎꯄꯥꯏ ꯂꯩꯇꯥꯝꯅꯤꯅ ꯐꯩꯖꯣꯝꯁꯨ ꯃꯉꯥꯏꯔꯦ ꯐꯨꯠꯁꯨ ꯃꯉꯥꯏꯔꯦ ꯅꯣꯡꯃꯥꯗ ꯑꯃꯨꯛꯃꯨꯛꯇꯪ ꯁꯤꯟꯕꯗꯨꯗꯤ ꯉꯝꯃꯔꯣꯏꯕ ꯑꯗꯨꯝ ꯑꯩꯗꯣ ꯃꯣꯠꯇꯅꯕ ꯍꯣꯠꯅꯔꯒ ꯅꯨꯃꯤꯠ ꯅꯤꯅꯤꯒꯨꯝꯕ ꯍꯨꯝꯅꯤꯒꯨꯝꯕ ꯆꯠꯄꯥ ꯌꯥꯕ꯭ꯔꯥ ꯌꯦꯡꯗꯣꯏꯅꯦ ꯍꯥꯏꯕꯗꯤ ꯁꯨꯝ ꯑꯀꯥꯏꯗꯒꯤ ꯑꯉꯧꯕꯗꯣ ꯅꯨꯡꯇꯤꯒꯤ ꯁꯤꯜꯂꯗꯤ ꯁꯨꯕꯁꯨ ꯋꯥꯏ ꯑꯗꯨꯏ ꯃꯊꯛꯇ ꯑꯃꯨꯛ ꯑ ꯀꯩꯅꯣ ꯄ꯭ꯔꯣꯕ꯭ꯂꯦꯝ ꯑꯃꯅꯦꯕ ꯆꯨꯝꯅꯩ ꯈꯪꯒꯥꯎ ꯐꯔꯤꯠꯀꯨꯝꯕ ꯃꯆꯥ ꯃꯁꯨ ꯅꯠꯇꯕꯅꯤꯅ ꯅꯠꯇ꯭ꯔꯥ
ꯍꯣ ꯐꯔꯦ ꯐꯔꯦ ꯁꯨ ꯅꯪ ꯁꯨꯒꯦꯁꯨ ꯁꯨꯖꯔꯣ ꯊꯝꯃꯣ ꯊꯝꯃꯣ
ꯍꯣꯏ ꯍꯣꯏ